ꯑꯣ ꯍꯧꯖꯤꯛꯇꯤ ꯇꯥꯔꯕꯣ꯫
ꯇꯥꯕꯗꯤ ꯇꯥꯔꯦ꯫
ꯑꯣ ꯐꯖꯅ ꯇꯥꯕ꯭ꯔꯣ꯫
ꯎ ꯊꯥꯔꯦ ꯐꯖꯅ ꯇꯥꯔꯦ ꯌꯥꯝ ꯊꯤ ꯌꯥꯝ ꯊꯤꯅ ꯐꯖꯅ ꯇꯥꯔꯦ꯫
ꯁꯦꯡꯗꯣꯛ ꯁꯦꯡꯅ ꯇꯥꯗꯕꯔꯣ ꯍꯥ ꯍꯥ ꯫
ꯎꯝ ꯈꯣꯏꯒꯤ ꯀꯩꯅꯣꯁꯦ ꯅꯨꯡꯉꯥꯏꯇꯕ ꯃꯥꯜꯂꯦ꯫
ꯅꯦꯠꯋꯥꯛꯁꯦꯍꯣ ꯑꯣ ꯑꯩꯁꯨ ꯋꯥꯏ ꯐꯥꯏꯕꯨꯗꯤ ꯋꯥꯏꯐꯥꯏꯅꯦꯕꯀꯣ ꯑꯗꯨ ꯑꯩꯒꯤ ꯏꯟꯇꯔꯅꯦꯠ ꯌꯥꯎꯗꯕꯗꯨꯒꯤ ꯌꯥꯏ ꯐꯥꯏꯗꯒꯤ ꯇꯧꯕ꯫
ꯑꯣ ꯑꯗꯨꯒꯤ ꯑꯣꯏꯔꯝꯃꯅꯤ ꯑꯗꯨꯗꯤ꯫
ꯑꯣ ꯍꯣꯏ ꯍꯣꯏ꯫
ꯆꯥꯛ ꯆꯥꯔꯦꯕ ꯍꯥꯏꯕ ꯀꯣ꯫
ꯍꯣꯏ ꯆꯥꯔꯦ꯫
ꯌꯥꯝ ꯆꯥꯕ꯭ꯔꯣ꯫
ꯍꯥꯥ꯫
ꯀꯩꯁꯨ ꯅꯠꯇꯦꯗ ꯐꯥꯒꯤ ꯇꯧꯕꯅꯤꯗ꯫
ꯏꯁ ꯍꯥꯏꯌꯨꯍꯦ ꯀꯔꯤꯔꯣ ꯍꯥꯏꯒꯗꯕ ꯋꯥꯗꯣ ꯁꯠ ꯁꯠ ꯍꯥꯏꯌꯣ ꯀꯔꯤ
ꯍꯥꯏꯅꯤꯡꯗꯕ꯫ ꯑꯦꯁ ꯅꯨꯄꯥ ꯅꯨꯄꯥ ꯊꯣꯛꯇꯦꯔꯣ꯫
ꯍꯣꯏ ꯒꯦꯔꯥ ꯑꯣꯏꯔꯝꯅꯤ ꯁꯤꯁꯦ ꯈꯨꯅꯣꯛꯀꯥꯁꯦ ꯌꯥꯗꯦ꯫
ꯑꯣꯏꯔꯝꯅꯤ ꯒꯦ꯫
ꯉꯁꯤ ꯀꯥꯏ ꯆꯠꯇꯨꯏꯕ꯫
ꯑꯩꯗꯤ ꯊꯕꯛ ꯃꯐꯝꯗ ꯂꯩꯌꯦ꯫
ꯑꯣ ꯊꯕꯛ ꯁꯨꯕ꯭ꯔꯅꯦ꯫
ꯍꯣꯏ ꯊꯕꯛ ꯁꯨꯗ꯭ꯔꯗꯤ ꯀꯔꯤ ꯇꯧꯔꯒ ꯂꯩꯁꯦ ꯍꯥꯏꯕꯔ ꯑꯩꯗꯤ ꯁꯨꯔꯒ ꯑꯗꯨꯝ ꯍꯤꯡꯉꯤꯅꯦ꯫
ꯗꯨꯀꯥꯟꯔꯣ ꯅꯠꯇ꯭ꯔꯒ
ꯍꯣꯏ ꯗꯨꯀꯥꯟꯅꯦ ꯃꯣꯜꯗ ꯍꯣꯏ ꯗꯨꯀꯥꯟꯗ꯫
ꯑꯣ ꯅꯣꯏ ꯇꯂꯣꯕꯗꯤ ꯀꯃꯥꯏ ꯁꯥꯕ꯭ꯔꯥ꯫
ꯇꯂꯣꯕꯔꯣ꯫
ꯎꯝ
ꯇꯜꯂꯣꯞꯁꯦ
ꯊꯥꯗ ꯀꯌꯥ ꯂꯧ ꯀꯌꯥ ꯄꯤꯔꯤꯅꯣꯕ ꯃꯣꯏꯅ
ꯑꯁ ꯌꯥꯝꯗꯦ ꯑꯈꯣꯏꯗꯤ ꯅꯪ ꯍꯦꯟꯅ ꯌꯥꯔꯝꯅꯤ ꯌꯨꯝꯗ ꯂꯩꯕꯅ ꯍꯦꯟꯅ ꯌꯥꯔꯝꯒꯅꯤ ꯌꯥꯝ ꯑꯩꯗꯤ ꯂꯩꯇꯦ ꯃꯉꯥ ꯇꯔꯨꯛ ꯃꯉꯥ ꯇꯔꯨꯛ ꯈꯛꯇꯅꯤ
ꯑꯣ ꯑꯗꯨ ꯑꯣꯏꯁꯨ ꯈꯔꯗꯤ ꯐꯪꯉꯝꯃꯅꯤꯅ
ꯀꯗꯥꯏꯗ ꯐꯪꯃꯔꯥ ꯀꯣꯟꯅꯥꯗꯦ ꯀꯣꯟ ꯀꯣꯟꯅꯗꯩ ꯑꯩꯈꯣꯏꯒꯤ ꯃꯤꯉꯣꯟꯗ ꯄꯨ ꯄꯨꯔꯒ ꯁꯦꯂꯦꯔꯤ ꯐꯪꯉꯗ ꯑꯃꯨꯛ ꯐꯨꯒꯠꯄ ꯐꯨꯒꯠꯄ ꯇꯧꯔ
ꯀꯦꯝ ꯀꯣꯟꯅꯗꯦ ꯅꯪꯑꯣꯟꯗꯒꯤ ꯄꯨꯁꯤꯔ ꯈꯜꯅꯤꯂꯦ ꯑꯩ
ꯑꯩꯉꯣꯟꯗ ꯄꯩꯁꯥ ꯋꯥꯏꯒꯦ ꯍꯥꯏꯔꯣ
ꯑꯍꯣꯏ ꯄꯨꯔꯒ ꯍꯥ ꯑꯗꯨꯝ ꯆꯠꯈ꯭ꯔꯁꯤꯔ ꯅꯈꯟꯕ ꯁꯤꯡꯉꯛꯇ꯭ꯔꯁꯨ ꯌꯥꯕ ꯅꯠꯇ꯭ꯔꯣ ꯁꯤꯡꯉꯛꯇ꯭ꯔꯁꯨꯁꯤꯡꯉꯛ ꯇ꯭ꯔꯁꯨ ꯌꯥꯕ ꯅꯠꯇ꯭ꯔꯣ ꯂꯩꯁꯥꯕꯤꯅꯕꯨ ꯄꯨ
ꯅꯠꯇꯦ ꯂꯩꯁꯥꯕꯤ ꯑꯣꯏꯁꯨ ꯃꯁꯛ ꯐꯖꯗ꯭ꯔꯗꯤ
ꯍꯥꯏ
ꯃꯁꯛ ꯐꯖꯔꯗꯤ ꯋꯥꯔꯤ ꯑꯃꯅꯦꯕꯀꯣ
ꯍꯣꯏ ꯍꯣꯏ ꯐꯖ꯭ꯔ ꯐꯖꯅꯤꯡꯉꯥꯏ ꯁꯦꯝꯃꯒꯦ ꯑꯗꯨꯗꯤ ꯑꯩꯖꯨ
ꯑꯣ ꯁꯦꯝꯕ ꯂꯣꯏꯔꯀꯥꯟ ꯐꯣꯇꯣ ꯊꯥꯔꯛ ꯊꯥꯔꯛ ꯊꯥꯔꯛ ꯊꯥꯔꯛꯎ ꯑꯃꯗ
ꯑꯍꯣꯏ ꯊꯥꯔꯛꯀꯦ ꯊꯥꯔꯛꯀꯦ
ꯑꯗꯨ ꯍꯧꯖꯤꯛ ꯍꯧꯖꯤꯛ ꯂꯥꯏꯐꯀꯤ ꯑꯣꯏꯅ ꯊꯥꯔꯛꯎ ꯍꯥꯏꯔꯣ
ꯑꯗꯨꯁꯨ ꯌꯥꯏ
ꯍꯥ ꯑꯗꯨꯅ ꯐꯥ ꯐꯖꯔꯅꯤ ꯍꯣꯏ ꯍꯣꯏ ꯄꯩꯁꯥ ꯌꯥꯝ ꯄꯥꯏꯕ ꯋꯥꯅꯤ ꯍꯥ ꯅꯪꯁꯦ ꯍꯥ ꯄꯩꯁꯥꯅ
ꯂꯦꯍꯦ ꯇꯧꯕ ꯉꯝꯕ ꯃꯤ ꯃꯥꯜꯂꯦꯍꯦ
ꯅꯪ ꯇꯧꯕ ꯃꯤꯔ ꯎꯝ ꯋꯦꯗꯔꯁꯦ ꯀꯃꯥꯏ ꯇꯧꯒꯦ ꯅꯣꯏꯔꯣꯟꯗꯗꯤ ꯍꯧꯖꯤꯛ
ꯍꯧꯖꯤꯛꯇꯤ ꯅꯣꯡꯃꯥꯡꯒ ꯂꯩꯌꯦ
ꯅꯣꯡꯃꯪꯉꯦ ꯉꯁꯤꯁꯦ
ꯎꯝ
ꯁꯥꯗꯤ ꯁꯥꯗꯦ ꯉꯁꯤ ꯉꯔꯥꯡꯕꯨꯗꯤ ꯌꯥꯝ ꯁꯥꯏ ꯉꯁꯤꯗꯤ ꯌꯥꯝ ꯁꯥꯗꯦ ꯉꯔꯥꯡꯒꯤ ꯁꯥꯕ ꯆꯥꯡꯗꯣ ꯌꯥꯝ ꯇꯈꯥꯏꯃꯨꯛ ꯍꯦꯟꯒꯠꯂꯦꯕ
ꯎꯝ
ꯁꯤꯁꯦ ꯇꯨꯝꯕꯗꯤ ꯅꯨꯡꯉꯥꯏꯔꯅꯤ ꯋꯦꯗꯔꯁꯦꯀꯣ
ꯎꯝ ꯑꯁ ꯇꯨꯝꯕ ꯅꯨꯡꯉꯥꯏꯕꯅꯤ
ꯌꯨꯝꯗ ꯂꯩꯕꯒꯁꯦ ꯌꯥꯝ ꯅꯨꯡꯉꯥꯏꯔꯝꯅꯦ ꯌꯥꯝ ꯀꯜꯂꯛꯑꯦ
ꯎꯝ ꯉꯔꯥꯡ ꯑꯩ ꯕꯣꯜ ꯌꯦꯡꯒꯦꯕꯀꯣ
ꯍꯣꯏ
ꯑꯣ ꯌꯦꯡꯒ ꯑꯩ ꯌꯥꯝ ꯊꯦꯡꯉꯃꯦ ꯇꯨꯝꯃꯦꯕꯀꯣ ꯉꯁꯤ ꯄꯨꯡ ꯑꯍꯨꯝ ꯃꯈꯥꯏꯗꯋꯥꯏꯗ ꯇꯨꯝꯕꯅꯦꯕ
ꯑꯣ
ꯑꯗꯣ ꯍꯧꯒꯠꯄꯅ ꯍꯧꯒꯠꯄ ꯀꯨꯏꯗ꯭ꯔꯤ ꯑꯩ ꯄꯨꯡ ꯕꯣꯔꯣ ꯃꯈꯥꯏ ꯄꯨꯡ ꯑꯃꯃ ꯑꯃ ꯄꯨꯡ ꯑꯃ ꯗꯥꯏꯔꯦꯛ ꯑꯣꯏꯔꯝꯃꯣꯅꯦ ꯑꯗꯨꯗ ꯍꯧꯒꯠꯄꯅꯦꯕ
ꯎꯝ ꯌꯥꯏ ꯌꯥꯏ
ꯑꯦ ꯀꯣꯛꯐꯤ ꯌꯥꯝ ꯆꯤꯛꯄꯅ ꯂꯣꯏꯔꯦ ꯍꯧꯖꯤꯛꯇꯤ ꯌꯥꯝ ꯊꯦꯡꯅ ꯍꯧꯒꯠꯄꯒꯤ
ꯅꯣꯏꯒꯤ ꯑꯥꯍꯣꯏ ꯅꯣꯏꯒꯤ ꯔꯣꯅꯥꯜꯗꯁꯨ ꯃꯦꯟꯃꯥꯔ ꯍꯥꯏꯕ꯭ꯔꯥ ꯃꯦꯟꯃꯥꯔ ꯍꯥꯏꯕ꯭ꯔꯥ ꯑꯗꯨꯁꯨ ꯄꯣꯛꯈ꯭ꯔꯦ
ꯑꯩꯈꯣꯏ ꯑꯩꯈꯣꯏꯒꯤ ꯑꯩꯈꯣꯏ ꯃꯤꯁꯤ ꯈꯛꯇ ꯉꯥꯏꯔꯦ
ꯑꯩꯈꯣꯏꯗꯤ ꯑꯩꯗꯤ ꯑꯩꯒꯤ ꯁꯞꯄꯣꯔꯇꯔꯗꯤ ꯂꯩꯇꯦꯗ ꯑꯗꯨꯝ
ꯉꯝꯃꯗꯤ ꯂꯣꯏꯔꯦ ꯁꯤꯒꯗꯗꯤ ꯂꯣꯏꯔꯦ ꯀꯩꯝ ꯀꯥꯏꯗꯦꯕ ꯑꯩꯈꯣꯏꯗꯗꯤ ꯑꯩꯗꯤ ꯅꯨꯄꯥ ꯑꯣꯏꯁꯨ ꯕꯣꯜ ꯕꯣꯜꯗ ꯏꯟꯇꯔꯦꯁ ꯂꯩꯇꯕ ꯍꯥꯏꯇꯥꯔꯦ
ꯑꯩ ꯆꯀꯣꯜꯗꯤ ꯏꯇ꯭ꯔꯦꯁ ꯂꯩꯇꯦ ꯕꯨ ꯕꯨꯂꯤ ꯑꯣꯏꯅ ꯄꯥꯝꯃꯦ ꯑꯩꯗꯤꯀꯣ
ꯑꯣ ꯁꯅꯥꯕ ꯍꯥꯏꯕ꯭ꯔꯅꯦ
ꯑꯣ ꯑꯁ ꯁꯥꯟꯅꯕ ꯍꯩꯕ ꯍꯩꯇꯕ ꯈꯪꯗꯦ ꯑꯗꯨꯝ ꯄꯥꯝꯕꯀꯣ
ꯎꯝ ꯑꯩꯗꯤ ꯏꯁꯄꯣꯔꯠꯁꯤꯗꯤ ꯆꯪꯗꯦ ꯍꯥꯏꯕꯗꯤ ꯑꯩꯒꯤ ꯏꯟꯇꯔꯦꯁ ꯌꯥꯎꯗꯦꯕꯀꯣ
ꯅꯨꯐꯤꯔꯣꯝꯗ ꯆꯪꯉꯝꯗꯧ ꯃꯥꯜꯂꯦ ꯁꯣꯝꯁꯦ
ꯅꯠꯇꯦ ꯑꯩꯅꯥ ꯏꯟꯇꯦꯔꯁ ꯂꯩꯕꯗꯤ ꯏꯁꯩ ꯁꯛꯄꯒꯨꯝꯕ ꯏꯁꯥ ꯏꯁꯥꯒꯨꯝꯕꯗꯤ ꯏꯟꯇꯔꯦꯁ ꯂꯩꯌꯦꯕꯀꯣ
ꯎꯝ ꯑꯁ ꯌꯥꯐꯩꯅꯦ ꯏꯁꯩ ꯁꯛꯄꯒꯨꯝꯕꯁꯦ ꯁꯛꯄꯤꯅꯦ ꯑꯩꯒꯤꯁꯨ ꯑꯝꯇ
ꯍꯧꯖꯤꯛꯔꯣ
ꯍꯣꯏ
ꯑꯅꯤ ꯃꯣꯏ ꯌꯥꯏꯅꯤ ꯀꯩꯅꯣ ꯏꯁꯩꯒꯤꯕꯨ
ꯑꯁ ꯑꯩꯗꯤ ꯂꯁꯣꯡ ꯑꯣꯏꯔꯗꯤ ꯇꯥꯅꯤꯡꯗꯕ ꯅꯥꯀꯣ ꯅꯥꯁꯤ ꯗꯦꯍꯥ ꯑ ꯏꯁ ꯀꯨꯕꯥꯛ ꯀ ꯑꯁꯦ ꯀꯨꯅꯤꯡꯕꯅ
ꯑꯗꯨꯨꯃꯥꯏꯅ ꯑꯣꯏꯔꯗꯤ ꯑꯩ ꯅꯨꯡꯁ ꯌꯥꯒꯗꯕ ꯃꯥꯟꯗꯦꯗꯣ ꯑꯩ ꯀꯣꯏꯒꯦ ꯇꯧꯕꯅꯦꯕ
ꯑꯣ ꯑꯣ ꯑꯣ ꯂꯁꯨꯡ ꯑꯣꯏꯔꯁꯨꯀꯣ ꯑꯃ ꯑꯃ ꯑꯃꯦ ꯅꯣꯏꯒꯤ ꯔꯣꯛ ꯏꯁꯇꯥꯔ ꯇꯧꯕꯒꯨꯝꯕꯗꯤ ꯐꯪꯗꯦ ꯑꯗꯨꯝ ꯈꯔ ꯇꯄ ꯂꯩꯗꯅꯥ
ꯇꯥꯕ ꯅꯨꯡꯉꯥꯏꯕ ꯆꯥꯡꯗꯨꯅꯤꯕ ꯅꯪ ꯍꯥꯏꯔꯤꯁꯦ ꯑꯁ ꯌꯥꯏꯅꯦ ꯑꯗꯨꯁꯨ ꯍꯛꯄ ꯌꯥꯏꯅꯤ ꯀꯩꯅꯣ
ꯅꯪꯒꯤ ꯐꯦꯕ꯭ꯔꯦꯠ ꯁꯣꯝꯗꯤ ꯀꯔꯤꯔꯣ
ꯑꯩ ꯌꯥꯝꯃꯤꯗ ꯐꯦꯕꯔꯥꯢꯗꯤ ꯐꯦꯕ꯭ꯔꯥꯏꯒꯨꯝꯕꯗꯤ ꯂꯩꯇꯦ ꯑꯩꯅ ꯁꯛ ꯄ
ꯇꯣꯏꯅ ꯁꯀꯟꯕꯁꯦ ꯀꯩ ꯢꯁꯩ ꯑꯣꯢꯒꯗꯔ ꯑꯗꯨꯗꯤ ꯇꯣꯢꯂ ꯁꯛꯀꯟꯕꯁꯦ ꯀꯩ ꯏꯁꯩ ꯑꯣꯏꯒ ꯗꯕ꯭ꯔꯥ
ꯂꯣꯏꯃ ꯌꯥꯏꯅꯦ ꯀꯩꯅꯣ
ꯑꯣ ꯑꯣ ꯅꯪꯒꯤ ꯐꯦꯕꯔꯥ ꯀꯂꯥꯔꯗꯦ
ꯑꯃꯨꯕ ꯑꯉꯧꯕꯒ
ꯑꯃꯨꯕꯒ ꯑꯉꯧꯕꯒ
ꯎꯝ
ꯌꯥꯝ ꯀꯃꯟ ꯑꯣꯏꯕꯗꯨꯅꯤꯅꯦ ꯀꯃꯟ ꯑꯣꯏꯌꯦꯅꯦ ꯅꯪꯗꯤ
ꯑꯩꯒꯤ ꯐꯤꯔꯣꯜꯁꯤꯡꯁꯦ
ꯎꯝ
ꯑꯉꯧꯕ ꯑꯃꯨꯕ ꯉꯥꯛꯇꯅꯦꯕ ꯑꯗꯨꯒ ꯀꯩꯅꯣ ꯑꯁꯪꯕꯁꯨ ꯂꯩꯌꯦꯕꯀꯣ ꯈꯤꯇꯪ ꯃꯝꯖꯕ ꯑꯁꯪꯕꯗ ꯈꯤꯇꯪ ꯃꯝꯖꯟꯕ ꯑꯃ ꯂꯩꯗꯥꯏ ꯃꯆꯨ ꯑꯃ ꯑꯗꯨꯒꯨꯝꯕꯗꯤ ꯄꯥꯝꯃꯦꯕꯀꯣ ꯑꯉꯥꯡꯕꯁꯨ ꯄꯥꯝꯃꯤ ꯑꯉꯥꯡ ꯂꯥꯏꯛ ꯅꯗꯕ ꯈꯤꯇꯪ ꯈꯤꯇꯪ ꯃꯝꯖꯟꯕ ꯍꯥꯏꯇꯥꯔꯦ ꯑꯋꯥꯥꯎꯕ ꯅꯠꯇꯕ ꯎꯝ ꯗꯒꯨꯝꯕꯗꯣ ꯄꯥꯝꯃꯦ
ꯎꯝ
ꯑꯩꯒꯤ ꯐꯤꯔꯣꯜꯖꯤꯡꯖꯦ ꯑꯉꯧꯕ ꯑꯃꯧꯕ ꯉꯥꯛꯇꯅꯤ ꯑꯗꯨꯅꯤ ꯑꯩ
ꯎꯝ ꯍꯨꯝ ꯉꯁꯤ ꯀꯥꯏ ꯆꯗꯣꯏꯕ ꯀꯦꯝ ꯆꯠꯂꯣꯏ ꯑꯣ ꯊ ꯑꯣ ꯀꯥꯎꯔꯦ
ꯅꯪꯗꯤ ꯑꯗꯨꯝ ꯍꯧꯖꯤꯛ ꯌꯨꯝꯗ ꯂꯩꯔꯅꯤ ꯄ꯭ꯂꯥꯟ ꯂꯩꯇꯦ ꯑꯝꯇ
ꯉꯁꯤꯁꯦ ꯕꯟ ꯂꯩꯕꯅꯤꯅ ꯕꯖꯥꯔꯗ ꯑꯗꯨꯝ ꯆꯠꯇꯔꯦ
ꯕꯖꯥꯔꯗ ꯕꯟ ꯂꯩꯌꯦ ꯑꯩꯈꯣꯢꯔꯣꯝꯗꯗꯤ ꯂꯩꯇꯦ ꯑꯁ
ꯑꯩ ꯑꯩꯁꯨ ꯆꯠꯀꯦ ꯇꯧꯕꯅꯦꯕ ꯑꯩꯈꯣꯏꯒꯤ ꯒꯤ ꯃꯂꯤꯛꯅ ꯉꯁꯤ ꯕꯟ ꯂꯩ ꯗꯨꯀꯥꯟ ꯍꯥꯡꯕ ꯌꯥꯔꯣꯏꯌꯦꯅ ꯏꯁ
ꯅꯪꯗꯤ ꯅꯪꯗꯤ ꯑꯗꯨꯝ ꯀꯔꯤ ꯀꯔꯤ ꯍꯣꯅꯔꯤꯒ ꯅꯠꯇ꯭ꯔꯒ ꯁꯥꯔꯀꯣꯂꯦꯖ ꯀꯣꯂꯦꯖꯂ ꯀꯂꯦꯖ ꯁ꯭ꯇꯔ ꯑꯅꯤꯔꯣ
ꯀꯣꯂꯦꯖꯁꯤ ꯇꯝꯗ꯭ꯔꯦꯕꯀꯣ ꯀꯣꯂꯦꯖ ꯇꯝꯗ꯭ꯔꯦ ꯍꯥꯏꯕꯗꯤ ꯑꯗꯨꯝ ꯇꯧꯒꯅꯦꯕꯀꯣ ꯑꯗꯨ ꯑꯣꯏꯔꯁꯨ ꯃꯇꯝꯖꯦ ꯃꯇꯝꯁꯦ ꯁꯪꯗꯕ ꯍꯥꯏꯇꯥꯔꯦꯀꯨ ꯎꯝ ꯑꯗꯨꯒꯤ ꯑꯩ ꯊꯕꯛ ꯃꯆꯥ ꯇꯧꯕꯅꯤꯗ
ꯗꯨꯀꯥꯟ ꯃꯁꯥꯅꯤꯗ
ꯗꯨꯀꯥꯟ ꯃꯤꯅꯦꯕ ꯑꯩꯈꯣꯏ ꯏꯁꯥꯒꯤ ꯅꯠꯇꯦ
ꯀꯨꯏꯔꯦꯗ ꯁꯤꯗ ꯇꯧꯕ ꯆꯍꯤ ꯃꯉꯥ ꯍꯦꯜꯂꯝꯃꯅꯤ
ꯑꯗꯨꯒ ꯑꯩ ꯀ꯭ꯂꯥꯁ ꯇꯨꯌꯦꯜꯐ ꯂꯣꯏꯔꯒ ꯑꯩ ꯀꯣꯂꯦꯖꯁꯦ ꯆꯠꯇ꯭ꯔꯦꯕ ꯊꯕꯛꯇ ꯗꯥꯏꯔꯦꯛ ꯑꯗꯨꯝ ꯆꯪꯉꯦꯕꯀꯣ ꯑꯗꯨꯒ ꯑꯗꯨꯗꯤ ꯍꯧꯔꯦ ꯑꯗꯨꯗꯒꯤ ꯄꯩꯁꯥꯒꯤ ꯋꯥꯈꯜꯁꯦ ꯆꯪꯈꯔꯦ ꯂꯥꯏꯔꯤꯛ
ꯌꯥꯗ꯭ꯔꯑꯦꯗ ꯆꯞ ꯃꯅꯩ ꯆꯞ ꯃꯅꯩ
ꯑꯗꯨꯒ ꯁꯥꯏ ꯏꯟꯀꯝ ꯀꯩꯀꯩ
ꯍꯥꯏꯕꯗꯤ ꯑꯆꯧ ꯑꯁꯥꯡ ꯃꯤ ꯑꯣꯏꯒꯗꯕ ꯄ꯭ꯂꯥꯟ ꯐꯖꯅ ꯂꯩꯔꯗꯤ ꯍꯣꯏ ꯔꯤꯒꯨꯂꯔ ꯆꯠꯂꯒ ꯇꯧꯕ ꯌꯥꯕ ꯅꯠꯇꯕꯅꯤꯅ ꯏꯁꯥꯅ ꯈꯪꯕꯅꯤꯅ ꯑꯣꯏꯔꯣꯏ ꯍꯥꯏꯕꯩ ꯈꯪꯕꯅꯤꯅꯀꯣ ꯑꯗꯨꯝ ꯁꯦꯟ ꯇꯥꯟꯕꯅ ꯐꯔꯕꯅꯑꯦ ꯍꯟꯗꯛꯀꯥꯟꯗꯤ
ꯎꯝ ꯑꯗꯨ ꯑꯗꯨꯅ ꯐꯩꯕ
ꯑꯣ
ꯏꯁ ꯑꯩ ꯉꯁꯤ ꯎꯇꯤ ꯆꯥꯅꯤꯡꯕꯅꯦ ꯑꯩꯁꯑꯦ ꯀꯃꯥꯏꯅ ꯊꯣꯡꯗꯣꯏꯅꯣ ꯈꯪꯗꯦ ꯅꯪ ꯊꯣꯡꯕ ꯍꯩꯕ꯭ꯔꯥ
ꯑꯩꯗꯤ ꯎꯇꯤꯗꯤ ꯁꯨꯛꯊꯣꯡ ꯊꯑꯣꯡꯗꯔ꯭ꯤꯌꯦ ꯏꯃꯥ ꯄꯑꯣꯛꯄꯥꯗꯒꯤ ꯑꯩꯗꯤ
ꯍꯩꯁ ꯅꯍꯥꯟ ꯑꯩ ꯑꯩꯈꯣꯏ ꯑꯩꯈꯣꯏꯒꯤ ꯌꯨꯝꯒꯤ ꯃꯅꯥꯛꯇ ꯑꯃ ꯅꯨꯄꯤ ꯑꯃ ꯂꯩꯕꯀꯣ ꯃꯅ ꯍꯪꯉꯦꯕ ꯃꯥꯅ ꯐꯖꯥꯅꯗꯤ ꯇꯩꯌꯦ ꯑꯩ ꯑꯩꯁꯦ ꯀꯃꯥꯏꯅꯅꯣ ꯑꯥ ꯆꯪꯗꯕ ꯍꯥꯏꯇꯥꯔꯦꯅꯦ ꯑꯩꯈꯣꯏ ꯋꯥꯈꯜꯁꯦ ꯍꯥ
ꯑꯁꯑꯦꯡꯕꯅꯦ ꯑꯩꯗꯤ ꯁꯦꯡꯅ ꯍꯥꯏꯍꯧꯔꯤꯁꯤꯅꯤ ꯁꯦꯡꯅ ꯍꯥꯏꯕꯅꯑꯦ ꯑꯩꯗꯤ ꯏꯃꯥ ꯄꯣꯛꯄꯗꯒꯤ ꯎꯇꯤ ꯍꯥꯏꯕꯁꯦ ꯁꯨꯡꯊꯣꯡ ꯊꯑꯣꯡꯗ꯭ꯔꯦꯕꯀꯣ ꯎꯝ ꯇꯝꯁꯨ ꯇꯝꯗꯦ ꯑꯩꯗꯤ ꯊꯣꯡꯁꯨ ꯊꯣꯡꯗꯦ ꯑꯩꯗꯤ ꯆꯥꯁꯨ ꯆꯥꯅꯤꯡꯗꯦ ꯑꯩꯗꯤ
ꯑꯩ ꯅꯪ ꯊꯔꯣꯏꯗꯤ ꯆꯥꯕ꯭ꯔꯥ
ꯍꯥ
ꯊꯔꯣꯏꯗꯤ ꯆꯥꯕꯔꯥ ꯕꯥ
ꯊꯔꯣꯏ ꯍꯣꯏ ꯊꯔꯣꯏꯁꯨ ꯆꯥꯕꯨꯗꯤ ꯆꯥꯌꯦ ꯑꯗꯨꯕꯨ ꯐꯖꯅꯥ ꯄꯥꯝꯕꯗꯤ ꯑꯣꯏꯗꯦ ꯆꯥꯕꯨꯗꯤ ꯆꯥꯏ
ꯅꯣꯏꯗꯤ ꯀꯃꯥꯏꯅ ꯆꯥꯏꯅꯣ ꯊꯣꯡꯉꯒ ꯆꯥꯏꯔꯣ ꯅꯠꯇ꯭ꯔꯒ ꯏꯔꯣꯜꯂ
ꯊꯥꯎ ꯉꯧꯔꯒ ꯆꯥꯌꯑꯦ ꯏꯔꯣꯟꯕꯁꯨ ꯆꯥꯕꯗꯤ ꯆꯥꯔꯦ
ꯑꯣ ꯏꯟꯖꯥꯡ ꯑꯣꯏꯅ ꯆꯥꯌꯑꯦꯕ
ꯏꯟꯖꯥꯡ ꯍꯥꯏꯗꯤ ꯊꯥꯎ ꯉꯧꯔꯒꯀꯣ
ꯎꯝ
ꯑꯗꯨꯃꯥꯏꯅꯥ ꯆꯥꯌꯦ
ꯀꯦꯝ ꯀꯩ ꯀꯩ ꯍꯞꯄꯤꯅꯣꯕꯥ
ꯑꯂꯨꯒꯥ ꯍꯥꯎꯞꯈ꯭ꯔꯅꯤ ꯑꯣꯛꯁꯥ ꯆꯥꯕ ꯃꯥ ꯇꯜꯂꯦ ꯑꯣꯛꯁꯗꯤ ꯑꯗꯨ ꯍꯞꯈꯔ꯭ꯗꯤ ꯑꯥ ꯄꯨꯡꯊꯣꯡ ꯊꯣꯡꯉꯑꯦꯗꯥ
ꯑꯣꯛꯁꯥꯗ ꯍꯞꯄꯗꯤ ꯍꯥꯎꯕꯔꯥꯅꯦ
ꯍꯥꯥ ꯑꯣꯛꯁꯥ ꯑꯣꯛꯁꯥꯒꯥ ꯊꯔꯣꯏꯗꯤ ꯍꯥꯎꯕꯅꯦ ꯍꯦ ꯍꯦ
ꯎꯝ ꯍꯥꯎꯔꯝꯒꯗꯧ ꯃꯥꯟꯗꯦꯗꯥ
ꯍꯥꯎꯕꯅꯦ ꯐꯔꯣꯏꯕ ꯑꯁ ꯅꯣꯏꯖꯨ ꯍꯦꯟꯅ ꯈꯪꯉꯝꯕ
ꯑꯁ ꯉꯁꯤꯁꯦ ꯀꯥꯏ ꯆꯠꯂꯤꯅꯣ ꯈꯪꯗꯦ ꯕꯟꯁꯨ ꯂꯩꯔꯦ ꯌꯨꯝꯗꯁꯨ ꯂꯩꯅꯤꯡ
ꯐꯖꯥꯅꯗꯤ ꯇꯨꯝꯊꯥꯔꯦ ꯀꯣꯏꯄ ꯆꯠꯁꯦꯔꯅ ꯈꯜꯂꯤꯅꯤ
ꯆꯂꯣ ꯆꯂ
ꯀꯥꯏꯗ ꯆꯠꯇꯣꯏꯅꯦ ꯈꯪꯗꯕ
ꯏꯃꯔ ꯕꯁꯨ ꯀꯩꯅꯣꯗ ꯆꯠꯈꯤꯕꯗꯣ ꯍꯜꯂꯗ꯭ꯔꯤꯕ ꯃꯁꯤꯐꯥꯎ
ꯑꯅꯤ ꯃꯈꯥꯏ ꯑꯍꯨꯝꯗꯤ ꯇꯥꯔꯅꯤꯅ
ꯎꯝ ꯅꯣꯡꯊꯨꯒꯤ ꯈꯣꯏꯔꯨꯝꯗꯗꯤ ꯍꯧꯖꯤꯛ ꯅꯣꯡ ꯆꯨꯕꯥ ꯅꯣꯡ ꯇꯥꯕ ꯍꯧꯔꯦ
ꯏꯁ ꯑꯩꯈꯣꯏ ꯌꯨꯝꯒꯤ ꯃꯛꯇ ꯂꯩꯕ ꯆꯔꯆ ꯑꯃ ꯂꯩꯕꯀꯣ
ꯑꯥ
ꯃꯣꯏ ꯃꯣꯏ ꯏꯁꯩ ꯁꯛꯄꯅ ꯑꯃ ꯃꯔꯣꯜ ꯑꯃ
ꯑꯣ
ꯑꯖꯤꯛꯀꯤ ꯁꯔꯤ
ꯑꯣ
ꯅꯣꯏ ꯇꯥꯕ꯭ꯔꯥ
ꯇꯗꯦ ꯑꯩꯗꯤ
ꯎꯝ
ꯇꯥꯗ꯭ꯔꯦ ꯇꯥꯗ꯭ꯔꯦ